ꯍꯌꯦꯡꯁꯦ ꯂꯥꯛꯇꯥꯔꯦ ꯅꯪ ꯀꯩꯗꯧꯋꯦ ꯍꯥꯏꯅꯣ ꯍꯟꯗꯛꯀꯤꯗꯣ ꯇꯥꯡ ꯇ꯭ꯔꯥꯎꯉꯥ ꯎꯝ
ꯁꯤꯗꯅ ꯑꯃꯨꯛ ꯁꯣꯔꯥꯠ ꯂꯩꯔꯦ ꯑꯗꯩ ꯒꯤ ꯖꯨꯂꯥꯏ ꯂꯥꯁ ꯋꯤꯛ ꯑꯗꯥꯏꯗꯅ ꯑꯃꯨꯛ ꯈꯣꯏꯁꯦ ꯃꯆꯥ ꯄꯣꯛꯄꯒꯤ ꯑꯃꯨꯛ ꯂꯩꯔꯨꯔꯅꯤ
ꯑꯣ
ꯑꯗꯨꯗꯣ ꯑꯧꯒꯁ ꯑꯗꯥꯏꯗ ꯇꯥꯗꯧ ꯃꯥꯜꯂꯦ ꯎꯝ
ꯎꯝ
ꯈꯪꯗꯦꯗ ꯋꯥ ꯃꯊꯥ ꯁꯥꯏꯗ ꯄꯩꯁꯥ ꯊꯣꯛꯐꯝꯁꯨ ꯂꯩꯇ
ꯑꯣ ꯄꯩꯁꯥ ꯊꯣꯛꯄꯁꯤꯖꯨ ꯄꯩꯁꯥ ꯂꯩꯇ꯭ꯔꯥꯗꯤ ꯎꯄꯥꯏ ꯂꯩꯇꯦ ꯊꯕꯛ ꯈꯨꯗꯤꯡꯃꯛ
ꯀꯩꯕ
ꯄꯩꯁꯥ ꯂꯩꯇ꯭ꯔꯥꯗꯤ ꯎꯄꯥꯏ ꯂꯩꯇꯦꯕ ꯊꯕꯛ
ꯎꯝ ꯎꯄꯥꯏ ꯂꯩꯇꯦ
ꯑꯗꯨꯗꯤ ꯅꯪ ꯑꯥ ꯑꯧꯒꯁ ꯀꯣ ꯁꯦꯞꯇꯦꯝꯕꯔ ꯑꯣꯛꯇꯣꯕꯔꯒ ꯑꯗꯨꯃꯥꯏꯅ ꯂꯩꯔꯅꯤ ꯂꯩꯔꯁꯨ
ꯀꯩ ꯍꯥꯏꯅꯣ ꯇꯥꯗ꯭ꯔꯦ
ꯔꯦꯟꯗ ꯑꯣꯛꯇꯣꯕꯔꯒ ꯑꯗꯨꯃꯥꯏꯅ ꯂꯩꯔꯅꯤ
ꯎꯝ
ꯎꯝ ꯑꯁꯤꯗ ꯂꯩꯗꯣꯏꯔꯣ ꯀꯥꯏ ꯂꯩꯗꯣꯏꯅꯣ
ꯈꯪꯗ꯭ꯔꯤꯌꯦ ꯂꯩꯕꯁꯦ ꯑꯈꯣꯏꯆꯦ ꯈꯥꯒꯦꯝꯄꯂꯤꯗ ꯂꯩꯕꯗꯣ
ꯎꯝ
ꯑꯗꯨꯏ ꯃꯅꯥꯛꯇ ꯂꯩꯁꯤꯔꯥ ꯇꯧꯕꯅꯤ
ꯑꯣ ꯅꯣꯏꯆꯤꯆꯦ ꯑꯃꯗꯣ
ꯎꯝ ꯉꯔꯥꯡꯃꯨꯛ ꯂꯥꯛꯑꯝꯕꯗꯣ
ꯑꯣ
ꯈꯪꯗꯔꯤꯗ ꯑꯗꯨꯁꯨ ꯃꯦꯟ ꯇꯥꯗ꯭ꯔꯤ
ꯎꯝ
ꯇꯧꯒꯔꯦ ꯂꯥꯏꯕ꯭ꯔꯦꯔꯤꯗꯃꯗꯨꯁꯨ ꯄꯥꯛꯅ ꯁꯨꯝ ꯐꯪꯒꯟꯗꯦꯗꯣ
ꯎꯝ
ꯀꯩ ꯍꯥꯏꯕ
ꯎꯝ
ꯗꯥꯎ
ꯀꯩꯁꯥꯝꯄꯥꯠ ꯑꯗꯨꯋꯥꯏꯗꯒꯗꯤ ꯂꯩꯕꯅꯦ ꯐꯅꯌꯥꯝ
ꯀꯩꯁꯥꯝꯄꯥꯠ ꯂꯩꯕꯅꯦ
ꯎꯝ ꯀꯣꯏꯊꯤ ꯊꯤꯔ ꯂꯣꯏꯔꯦ
ꯄꯩꯁꯥꯁꯦ ꯈꯔ ꯊꯣꯛꯑꯒ ꯆꯠꯂꯗꯤ ꯐꯥꯗꯧꯕ ꯊꯣꯛꯇꯕꯤ ꯆꯠꯄꯁꯤꯗꯤ ꯃꯊꯥ ꯌꯥꯝ ꯁꯥꯌꯦꯕ ꯑꯃꯗꯨꯗꯤ ꯇꯨꯏꯁꯟ ꯇꯣꯡꯅꯤꯒ ꯍꯥꯏ ꯍꯥ
ꯄꯩꯁꯥ ꯂꯩꯔꯛꯇꯕ
ꯂꯩꯔꯛꯇꯔꯤꯅꯤꯅꯦ
ꯑꯩꯁꯨ ꯏꯕꯦꯝꯃ ꯍꯟꯗꯛ ꯈꯣꯏ ꯃꯥꯅ
ꯀꯔꯤ
ꯑꯣꯗ ꯍꯦꯁꯤꯔꯤ ꯇꯧꯔꯒ ꯂꯣꯏ ꯀꯧꯑꯣ ꯅꯪꯅ ꯄꯥꯝꯃꯤꯁꯤꯡ ꯂꯣꯏ ꯊꯣꯛꯆꯔꯛꯑꯅꯤꯌꯦ
ꯎꯝ ꯐꯣꯟ ꯂꯩꯔꯨꯕꯒꯤ ꯉꯥꯡꯉꯤꯕ ꯆꯩꯔꯤꯕ
ꯅꯍꯥꯟꯗꯣ ꯂꯦꯞꯇꯣꯞꯇꯣ ꯁꯦꯝꯃꯦꯕ ꯑꯩꯒꯤꯗꯣ ꯑꯗꯨꯒ ꯏꯝꯐꯥꯜꯗ ꯁꯦꯝꯃꯦ ꯑꯗꯨꯒꯅꯦ ꯂꯨꯄꯥ ꯂꯤꯁꯤꯡ ꯃꯔꯤꯒ ꯆꯇꯔꯨꯛ ꯆꯪꯉꯤ
ꯃꯔꯤꯒ ꯆꯥꯇ꯭ꯔꯨꯛ ꯌꯥꯝ ꯌꯥꯝꯃꯤꯅꯦ ꯑꯗꯨꯏꯗꯤ
ꯌꯥꯝꯃꯦ ꯏꯕꯦꯝꯃꯥ ꯑꯗꯨꯖꯨ ꯍꯦꯛ ꯅꯣꯡꯉꯥꯟꯕꯒꯥ ꯑꯃꯨꯛ ꯃꯔꯤ ꯁꯠꯇ ꯂꯩꯌꯦꯦ ꯑꯗꯨꯒ ꯎꯝ ꯅꯥꯇꯣꯟꯗꯤ ꯅꯥꯔꯛꯑꯦꯅ ꯑꯃꯨꯛ ꯂꯤꯁꯤꯡ ꯑꯃꯒ ꯆꯥꯇ꯭ꯔꯨꯛ ꯑꯃ ꯂꯣꯏꯁꯟꯈ꯭ꯔꯦ ꯇꯣꯡꯉꯥꯟꯕꯗ ꯅꯣꯡꯉꯥꯟꯕꯗꯔꯥ ꯑꯣ ꯈꯔ ꯂꯩꯔꯒꯅꯤ ꯍꯞꯇꯥ ꯑꯃ ꯐꯥꯗ꯭ꯔꯤꯉꯩꯗ ꯐꯣꯟ ꯂꯩꯕ ꯅꯨꯃꯤꯠꯇꯅꯦ ꯂꯤꯁꯤꯡ ꯌꯥꯡꯈꯩ ꯑꯃ ꯂꯣꯏꯁꯤꯟꯈ꯭ꯔꯦ ꯌꯥꯡꯈꯩ ꯍꯨꯝꯐꯨ ꯎꯕꯗꯠ꯭ꯔꯣ ꯆꯠꯇ꯭ꯔꯨ ꯆꯥꯠꯇ꯭ꯔꯨꯛ ꯆꯠꯇ꯭ꯔꯨꯛ ꯆꯠꯇ꯭ꯔꯦ ꯑꯗꯨꯃꯥꯏꯅ ꯆꯪꯈ꯭ꯔꯦ
ꯎꯝ ꯌꯥꯝ ꯃꯔꯔ
ꯑ ꯃꯥ
ꯎꯝ
ꯃꯔꯨꯞ ꯌꯥꯎꯗꯦ ꯑꯩ
ꯅꯗꯦ ꯅꯪ ꯐꯣꯟ ꯂꯩꯔꯤꯗꯣ ꯃꯔꯨꯞ ꯐꯪꯉꯒ ꯂꯩꯔꯅ ꯍꯥꯏꯕ
ꯅꯠꯇꯦꯗ ꯑꯩꯈꯣꯏ ꯃꯥꯅ ꯂꯤꯁꯤꯡ ꯑꯩꯅ ꯈꯔꯗꯪ ꯍꯥꯞꯄꯤꯌꯣ ꯍꯥꯏꯔꯒ ꯇꯪꯈꯥꯏ ꯑꯃ ꯍꯦꯟꯅ ꯄꯨꯊꯣꯛꯍꯜꯂꯦꯕ ꯃꯉꯣꯟꯗ
ꯎꯝ
ꯂꯤꯁꯤꯡ ꯀꯨꯟꯊ꯭ꯔꯥ ꯄꯨꯊꯣꯛꯄꯤꯦ ꯑꯩꯅ
ꯎꯝ
ꯣ ꯊꯥ ꯑ
ꯎꯝ
ꯑꯗꯨꯒ ꯃꯣꯏ ꯑꯉꯥꯡ ꯃꯄꯥꯗꯨꯅ ꯥ ꯐꯣꯟ ꯑꯦ
ꯎꯝ
ꯑꯗꯒꯤ ꯑꯩ ꯏꯁꯀꯣꯂꯥꯔꯁꯤꯞꯀꯤ ꯇꯔꯦꯠꯀ ꯆꯥꯝꯃꯉꯥ ꯑꯃ ꯍꯥꯞꯄꯦ ꯇ ꯃꯥꯥꯏꯦ ꯑꯗꯨꯒ ꯑꯩ ꯂꯩꯖꯕꯗꯣ ꯀꯣꯏꯅ ꯁꯨꯈ꯭ꯔꯦꯕ ꯀꯊꯥ
ꯑ
ꯃꯔꯨꯞ ꯀꯄ ꯌꯥꯎ ꯉꯝꯗꯦ
ꯑꯗꯨꯅꯤꯅꯦ ꯀꯔꯤꯝ ꯌꯥꯎ ꯉꯝꯗꯒꯦ ꯂꯩ ꯁꯤꯗꯅꯦ ꯁꯣꯏꯔꯤꯁꯦ ꯃꯊꯥ ꯁꯥꯕ ꯍꯦꯕꯁꯦ
ꯑꯗꯨꯃꯥꯏꯅ ꯇꯧꯒꯦ ꯀꯣꯛꯅ ꯑꯩꯈꯣꯏꯅ ꯄꯥꯅꯤꯡꯗꯦ
ꯑꯪ ꯂꯥꯏꯕ꯭ꯔꯦꯔꯤꯗ ꯑꯗꯨꯝ ꯅꯨꯡꯇꯤꯒꯤꯗꯤ ꯆꯠꯄ ꯅꯠꯇ꯭ꯔꯣ
ꯅꯨꯡꯇꯤꯒꯤ ꯆꯠꯇꯦꯅ ꯍ ꯍꯟ ꯇꯔꯛ ꯀꯣꯏꯕꯗ ꯍꯦꯛꯛꯇꯣꯛꯄ ꯇ ꯇꯕꯁꯦ ꯊꯋꯥꯏꯕꯨꯗꯤ ꯅꯨꯡꯉꯥꯏꯇꯦꯕ ꯑꯗꯨꯒ ꯇꯂꯛꯑꯀꯥꯟꯗꯅꯦ ꯀꯨꯞꯄ ꯇꯜꯂꯛꯇ꯭ꯔꯒꯅ ꯆꯠꯄ ꯑꯗꯨꯃꯥꯏꯅ ꯇꯧꯕ ꯑꯗꯨꯁꯨ ꯅꯨꯡꯇꯤ ꯂꯥꯏꯕꯦꯔꯤ ꯆꯠꯂꯦ ꯍꯥꯏꯅꯦ ꯄꯥꯅꯤꯡꯕ ꯄꯥꯅꯤꯡꯗꯕ ꯍꯥꯏꯕ ꯂꯩꯗꯅ
ꯑꯥ
ꯂꯥꯏꯛ ꯄꯥꯝꯕ ꯍꯥꯏꯁꯦ ꯍꯦꯛꯇ ꯄꯥꯏ ꯌꯥꯝꯕꯅ
ꯌꯥꯕꯣꯂꯤꯗ
ꯊꯋꯥꯏ ꯌꯥꯎꯕ ꯅꯨꯃꯤꯠ ꯂꯩ ꯌꯥꯎꯗꯕ ꯅꯨꯃꯤꯠ ꯂꯩ ꯅꯠꯇ꯭ꯔꯥ ꯑ ꯆꯪꯕꯅꯦꯠꯇꯦ ꯈꯪꯗꯦꯗ ꯃꯇ
ꯑꯗꯨ ꯈꯣꯏ ꯚꯔꯥ ꯍꯥꯏ ꯅꯪ ꯅꯨꯃꯤꯠ ꯆꯨꯞꯕꯉ ꯂꯥꯏꯔꯤꯛ ꯄꯥꯕ ꯀꯩꯁꯨ ꯉꯝꯃꯑꯣꯏ ꯅꯪꯥꯏꯕꯤꯁ ꯄꯥꯏꯗꯣ ꯑꯗꯨꯗ ꯑꯣꯏꯌꯦ ꯎꯝ ꯌꯨꯝꯗ ꯂꯩꯔꯁꯨ ꯐꯖꯅ ꯄꯥꯕꯩꯁꯨ ꯄꯥꯗꯦ ꯑ ꯅꯪꯕꯨ ꯍꯪꯉ ꯕ ꯊꯥꯗꯤꯀꯣꯠ ꯁꯥꯥ ꯑꯦꯛꯖꯥꯝ ꯃꯌꯥ ꯑꯗꯨꯗꯅꯤ ꯂꯩꯈꯛ ꯆꯪꯗꯖꯥꯠꯅꯤ
ꯀꯅꯥꯅ
ꯍꯥꯏꯗꯤ ꯁꯨꯝ ꯌꯨꯝꯗ ꯂꯩꯔꯕꯃꯤꯅ ꯑꯃꯒꯤ ꯄꯥꯎꯁꯨ ꯇꯥ ꯑꯃꯒꯤ ꯄꯥꯎ ꯇ ꯑꯗꯨꯝ ꯇꯥꯏꯗꯅ ꯑꯗꯒꯤ ꯍꯣꯏꯅꯦ ꯂꯩꯔꯝꯕꯒꯤ ꯑꯩꯅ ꯅꯍꯥꯟꯅ ꯍꯥꯏꯕꯗꯣ
ꯎꯝ
ꯑꯗꯨꯗꯨꯒꯤꯁꯨꯅꯦ ꯑꯩꯒꯤ ꯀꯣꯛꯁꯤ ꯆꯪꯨꯗ꯭ꯔꯕ ꯄꯋꯥ ꯍꯥꯏꯗꯤ ꯊꯕꯛꯁꯦ ꯄꯣꯡ ꯄꯣꯡ ꯁꯥꯕ ꯑꯣꯏꯕꯒꯤꯅꯦ ꯌꯨꯝꯗꯒ ꯇꯧꯁꯜꯂꯦ
ꯆꯥꯡꯗꯝ ꯂꯥꯞꯅ ꯂꯩꯈ꯭ꯔꯒꯅ ꯐꯠꯇ꯭ꯔꯥ
ꯎꯝ ꯍꯁꯨ
ꯍꯥꯏꯗꯤ ꯂꯥꯏꯔꯤꯛ ꯂꯩꯈ꯭ꯔꯁꯨ ꯎ ꯄꯌꯦ ꯄꯗꯤ ꯄꯌꯦ ꯄꯥꯇꯦꯕ ꯍꯥꯏꯕꯤ ꯐꯅ ꯑꯃꯨꯛ ꯈꯤꯇꯪ ꯑꯃꯨꯛ ꯌꯦꯡꯀꯗꯣꯏꯅꯦꯕ
ꯑꯥ
ꯇꯥꯂꯦ
ꯇꯥꯔꯤꯕꯅꯤꯅꯦ ꯇꯥꯔꯦ ꯑꯗꯣ ꯇꯥꯔꯕꯅꯤ ꯇꯥꯥꯡ ꯀꯣꯏ ꯇꯥꯅꯗꯤ
ꯑꯩ ꯈꯪꯉꯦꯕ ꯅꯪ ꯀꯟꯗꯤꯁꯟꯗꯣ ꯌꯨꯝꯗ ꯑꯗꯨꯝ ꯂꯩꯕꯅꯦ ꯀꯣꯛꯀꯁꯦ ꯀꯩꯅꯣꯝ ꯇꯧꯁꯜꯂꯛꯀꯦꯕꯅꯦꯕ ꯑꯗꯨꯝ ꯊꯥꯕ ꯂꯩꯁꯦ
ꯀꯥꯏ ꯁꯦꯔꯤ ꯆꯂꯅꯤꯉꯩꯅꯣ ꯁꯤ ꯆꯄꯥꯏꯗꯧꯕ ꯐꯖꯅ ꯆꯠꯂ
ꯆ ꯂꯩꯗꯕ
ꯂꯩꯌꯦ ꯂꯣꯡꯉꯗ ꯑꯗꯨ ꯀꯨꯝꯃ
ꯏꯃꯥ ꯏꯄꯥ ꯏ ꯀ ꯃꯇꯦꯡ ꯐꯥꯡꯈꯤꯗꯦꯅ ꯑꯃꯨꯛ ꯈꯜꯂꯛꯄꯗꯣ
ꯑꯥ
ꯑꯣꯁꯨ ꯅꯨꯡꯉꯥꯏꯇꯦ ꯑꯍꯜ ꯑꯣꯏꯔꯛꯄꯅꯤ ꯃꯔꯥꯡ ꯀꯥꯏꯅ ꯆꯠꯅꯤꯡꯉꯦ ꯑꯗꯨꯒ ꯇꯅꯤꯡꯦ ꯆꯠꯂꯒꯗꯤ ꯑꯣꯏꯔꯔꯣꯏꯅꯦ ꯌꯥꯝ ꯈꯜꯂꯛꯑꯣ
ꯎ ꯑꯁ
ꯄꯥꯗꯤ ꯌꯥ ꯍꯥꯏꯕ ꯄꯗꯤ ꯌꯥꯕꯒꯤ ꯂꯩꯅ ꯅꯠꯇ꯭ꯔꯥ
ꯄꯥꯅꯤꯡꯗꯦ ꯀꯗꯅ ꯅꯪꯒꯤꯗ ꯑꯃꯨꯛ ꯐꯔꯤ ꯑꯩꯈꯣꯏꯗꯤ ꯃꯤ ꯌꯥꯝꯕꯅꯤꯅꯅꯦ ꯑꯩꯒꯣꯟꯗꯕꯣꯏꯗꯤ ꯌꯦ ꯇꯦꯕꯣꯌꯦ ꯑꯗꯨꯏꯁꯨ ꯁꯨꯝꯕꯤ ꯂꯩꯌꯦ ꯃꯤꯅ ꯄꯥꯕ ꯆꯪꯒꯦꯗꯗ ꯆꯪꯗꯦ ꯑꯗꯒꯤ ꯑꯩꯅ ꯁꯤ ꯌꯨꯝꯗ ꯆꯠꯄꯁꯦ
ꯎꯝ
ꯌꯨꯝꯗ ꯂꯩꯌꯨꯖꯦ
ꯎꯝ
ꯁꯥꯎꯋꯦꯕ ꯈꯪꯉꯕ
ꯎꯝ
ꯑꯥ ꯍꯩꯄ ꯌꯥꯝ ꯁꯥꯏꯌꯦꯟ ꯇꯧꯋꯦꯕ ꯀꯩꯅꯣ
ꯅꯣꯏ ꯀꯩꯅꯣꯗꯤ ꯌꯨꯝꯍꯟꯒ꯭ꯔꯕꯣ
ꯀꯩ
ꯍꯟꯗꯦ
ꯕꯔꯥꯗ ꯂꯩꯌꯦ꯫
ꯑꯗꯨꯏ ꯋꯥꯔꯤ ꯗꯨꯖꯨ ꯌꯥꯝ ꯅꯨꯡꯉꯥꯏꯔꯝꯃꯣꯏꯀꯣ꯫
ꯎꯝ ꯕꯔꯥꯗ ꯂꯩꯔꯒꯥ ꯄꯥꯔꯤ꯫ ꯁꯤꯖꯤꯑꯦꯜ ꯒꯤꯗꯣ ꯑꯗꯨꯗꯣ ꯊꯥꯗꯣꯏ ꯃꯥꯜꯂꯦ꯫ ꯃꯥꯅ ꯍꯟꯗꯛ ꯆꯍꯤ ꯂꯦꯡꯉꯣꯏ ꯃꯊꯪ ꯆꯍꯤꯗꯗꯤ꯫ ꯑ ꯃꯈꯣꯡꯗꯒꯤ ꯇꯧꯋꯦꯕ ꯃꯥꯅ ꯇꯧꯔꯤꯖꯦ꯫
ꯕꯦꯁꯤꯛꯇꯒꯤ꯫ ꯕꯦꯁꯤꯛꯇꯒꯤ ꯍꯧꯕꯅꯤꯅꯅꯦ ꯀꯨꯏꯅ ꯆꯪꯉꯦ ꯍꯥꯏꯌꯦꯕ ꯀꯨꯏꯅ ꯆꯪꯕ ꯍꯥꯏꯗꯤ ꯁꯨꯝ ꯐ꯭ꯂꯁꯇꯣ ꯌꯥꯎ ꯌꯥꯎꯅ ꯔꯤꯚꯤꯖꯟ ꯆꯠꯄꯗꯣ ꯑꯗꯨꯗꯨꯒꯤ꯫ ꯀ꯭ꯂꯥꯁ ꯄꯨꯡ ꯑꯃ ꯇꯧꯕꯗꯨꯗ ꯄꯨꯡ ꯑꯍꯨꯝꯃꯨꯛ ꯑꯗꯨꯃꯥꯏꯅ ꯆꯪꯉꯤꯍꯦ ꯔꯤꯚꯤꯖꯟ ꯇꯧꯕꯗ ꯄꯤꯛꯊꯥꯒ꯭ꯔꯦ ꯅꯪ ꯉꯥꯡꯕꯗꯣ
ꯀꯩꯗꯧꯕ꯫
ꯄꯤꯛ ꯊꯩꯌꯦꯕ ꯇꯥꯕ꯭ꯔꯥ
ꯒꯨꯂꯤ ꯍꯥꯏꯗꯤ ꯂꯣꯛꯀꯤ ꯒꯨꯂꯤꯗꯨꯅꯤ ꯎꯏꯔꯥꯛ ꯏꯕꯥ꯫
ꯍꯣ ꯑꯣ ꯍꯣꯏ ꯍꯣꯏ ꯁꯤ ꯂꯣꯏꯔꯒ ꯅꯪ ꯇꯨꯝꯖꯧ꯫
ꯂꯣꯏꯗꯤ ꯂꯣꯏꯗ꯭ꯔꯣ ꯃꯥꯜꯂꯦ꯫
ꯂꯣꯏꯕꯨꯗꯤ ꯂꯣꯏꯗꯣꯔꯦꯗ꯫ ꯀꯌꯥꯅꯣ ꯇꯔꯥ ꯇꯔꯥꯅꯤꯊꯣꯏꯗ ꯂꯣꯏꯕꯒꯨꯝ ꯇꯧꯕꯅꯤ꯫
ꯎꯝ ꯅꯪ ꯀꯩꯅꯣꯗꯣ ꯀꯌꯥ ꯁꯨꯔꯒꯦ ꯃꯁꯤꯡ꯫
ꯍꯥꯥ
ꯀꯣꯜ ꯇꯧꯕꯗ ꯃꯁꯤꯡ ꯀꯌꯥ ꯁꯨꯔꯒꯦꯕ
ꯁꯦ ꯉꯁꯥꯏꯒꯤꯗꯨꯗꯤ ꯂꯣꯏꯒ꯭ꯔꯦꯕꯀꯣ ꯃꯉꯥꯗꯣ ꯁꯤꯖꯤꯒ
ꯎꯝ
ꯁꯤꯖꯤꯒꯤꯗꯤ ꯑꯍꯨꯝ ꯑꯣꯏꯔꯝ